ꯍꯜꯂꯣ
ꯇꯥꯕ ꯆꯦꯂꯤꯀꯥ
ꯇꯥꯏꯦ ꯇꯥꯏꯁꯦ ꯇꯥꯕ ꯅꯠꯇ꯭ꯔꯣ
ꯇꯥꯏ ꯇꯥꯏ ꯑꯩ ꯉꯥꯡꯕ ꯇꯥꯕ꯭ꯔꯣ ꯇꯞꯄ꯭ꯔꯣ ꯀꯃꯥꯏꯅ ꯇꯧꯒꯦ
ꯑꯥ ꯑꯗꯨꯝ ꯌꯥꯏ ꯅꯣꯔꯃꯦꯜꯗ ꯉꯥꯡꯉꯤ
ꯑꯣ ꯐꯔꯦ ꯐꯔꯦ ꯑꯗꯨꯗꯤ ꯅꯦꯋꯥꯛꯁꯤ ꯈꯔ ꯅꯨꯡꯉꯥꯏꯇꯕ ꯗꯧꯅ ꯇꯧꯕꯅꯦꯕꯣ ꯀꯣꯏꯒꯤꯅꯤ ꯑ ꯋꯥ ꯋꯥꯈꯜ ꯅꯨꯡꯉꯥꯏꯇꯕꯩ ꯇꯥꯏꯞ ꯇꯧꯕꯅꯦꯕ ꯑꯗꯨꯅꯅꯦꯅ
ꯀꯩꯗꯧꯔꯝꯃꯤꯅꯣ
ꯌꯥꯝ ꯁꯥꯏ ꯍꯤꯞꯄꯝꯃꯤꯅꯤꯕ ꯈꯨꯠꯁꯥ ꯆꯥꯗꯦꯕꯣ
ꯑꯣ ꯉꯁꯤꯁꯨꯦ ꯌꯥꯝ ꯁꯥꯗ꯭ꯔꯣ
ꯌꯥꯝ ꯁꯥꯏꯦ ꯅꯣꯡ ꯆꯨꯗꯣꯏꯅ ꯈꯪꯗꯦ
ꯉꯔꯥꯡꯅ ꯈꯔ ꯐꯕꯩ ꯇꯥꯏꯞ ꯇꯧꯕ꯭ꯔꯥ
ꯐꯩꯌꯦ ꯉꯔꯥꯡꯅ ꯈꯔ ꯐꯩꯌꯦ
ꯎꯝ ꯑꯗꯨꯅꯦ ꯉꯁꯤꯗꯤ ꯀꯥꯏꯗꯩ ꯄ꯭ꯔꯣꯛ ꯄ꯭ꯔꯣꯛ ꯆꯥꯛꯑꯦꯕ
ꯑꯗꯨꯅꯦ ꯑꯁ ꯈꯪꯦ ꯂꯩꯐꯝ ꯆꯥꯐꯝ ꯈꯪꯗꯦ ꯍꯦꯛ ꯈꯨꯠꯁꯥ ꯆꯥꯗ꯭ꯔꯦ
ꯍꯜꯂꯛꯄ ꯀꯌꯥꯝ ꯀꯨꯏꯔꯒꯦ
ꯍꯜꯂꯛꯄ ꯀꯨꯏꯔꯦ ꯉꯁꯤꯗꯤ ꯊꯥꯡꯁꯤꯅ ꯁꯨꯇꯤ ꯌꯥꯝ ꯉꯜꯂꯦ ꯇꯨ ꯀꯥꯏꯅꯤ ꯇ ꯄꯨꯊꯕ ꯋꯥꯃꯟꯗꯅ
ꯑꯣ
ꯅꯪꯗꯤ ꯀꯩꯗꯧ ꯔꯝꯃꯤꯅꯣ
ꯑꯁ ꯑꯩꯁꯨ ꯇꯨꯝꯃꯝꯃꯤꯅꯦ ꯑꯗꯨ ꯇꯨꯝꯕꯗꯤ ꯌꯥꯗꯕ
ꯎꯝ
ꯑꯗꯨꯗꯤ ꯐꯣꯟ ꯌꯦꯡꯉ ꯂꯩꯔꯝꯕꯅꯤꯗ
ꯅꯁꯨ ꯍꯌꯦ ꯑꯣꯏ ꯉꯁꯤꯗꯤ ꯉ ꯀꯧꯇꯥꯒ ꯇꯣꯡꯉꯦ
ꯑ
ꯅꯨꯗꯤ ꯀꯩꯁꯁꯥ
ꯑꯩꯈꯣꯏꯗꯤ ꯏꯔꯣꯝꯕ ꯆꯥꯔꯦ
ꯍꯌꯦꯡ ꯂꯤꯂꯥ ꯌꯦꯡꯁꯤꯗꯅ ꯏꯕꯣꯌꯥꯏꯃ ꯁꯪꯂꯦꯟꯗ
ꯀꯥꯏꯗꯥ
ꯏꯕꯣꯏꯌꯥꯝ ꯑꯃ ꯁꯪꯂꯦꯟꯗ ꯂꯤꯂꯥ ꯇꯧꯕꯗꯣ ꯍꯌꯦꯡ ꯌꯦꯡꯁꯤꯗꯅ
ꯏꯕꯨ ꯌꯥꯝꯃꯤ ꯁꯪꯁ ꯀꯥꯏ ꯂꯩꯒꯦ
ꯑꯦꯦ ꯅꯪꯁꯨꯨ ꯄꯦꯔꯦꯟꯁ ꯀ ꯄꯗꯣ ꯂꯩꯗꯨꯗꯤ ꯁꯤꯗꯤꯤ ꯀꯥꯏꯦꯟꯣ
ꯑꯍꯦ ꯀꯩ ꯂꯤꯂꯥꯅꯣ?
ꯑꯩꯗꯤ ꯍꯌꯦꯡ ꯀꯩꯅꯣ ꯍꯣꯏꯒꯤ ꯍꯤꯔꯥꯃꯨꯇꯤ ꯍꯣꯏꯒꯤ ꯊꯔꯣꯏ ꯑꯍꯥꯝꯕꯩ ꯃꯍꯥꯎꯗꯣ ꯌꯦꯡꯅꯤꯡꯉꯦ ꯌꯦꯡꯉꯨꯁꯤꯅ ꯈꯨꯃꯥꯡꯕꯥꯅꯤ ꯍꯥꯏꯅꯩꯅꯦ꯫
ꯑꯣ ꯅꯤ ꯉꯥꯏꯅꯤꯅꯦ꯫
ꯑꯗꯨꯅꯦ ꯑꯩꯈꯣꯏ ꯆꯦꯗ ꯌꯦꯡꯁꯦ ꯍꯥꯏꯕꯅꯦ ꯃꯥꯅ ꯍꯌꯦꯡ ꯊꯕꯛ ꯑꯉꯥꯡ ꯑꯃ ꯎꯅꯕ ꯆꯠꯀꯅꯤ ꯍꯥꯏꯕꯅꯦꯕ ꯑꯩꯈꯣꯏꯒꯤ
ꯑꯣ ꯑꯣ ꯍꯥꯏꯕꯅꯦ - ꯍꯣꯁꯇꯦꯜ ꯆꯠꯅꯤ ꯍꯥꯏꯔ ꯀꯅꯣ ꯫
ꯄꯨꯡ ꯅꯤꯄꯥꯟꯗꯩ ꯄꯨꯡ ꯐꯥꯎꯔꯣ ꯄꯨꯡꯅꯤ ꯍꯦ ꯂꯤꯂꯥꯗꯤ ꯄꯨꯡ ꯑꯅꯤꯗꯩꯅꯦ ꯅꯪꯉꯦ꯫
ꯅꯨꯡꯗꯥꯡꯒꯤꯔꯥꯕ ꯄꯨꯡ ꯅꯤꯄꯥꯟ ꯍꯥꯏꯁꯦ? ꯌꯥꯏ꯫ ꯃꯥꯒꯤ ꯂꯤꯂꯥꯒꯨꯝꯕꯗꯤ ꯌꯥꯝ ꯄꯥꯝꯗꯥꯏꯅꯦ?
ꯄꯥꯝꯕꯅꯦ ꯑꯩꯅ ꯅꯍꯥꯟꯁꯨ ꯍꯥꯏꯈꯤꯕꯅꯦꯕꯀꯣ
ꯑꯥ꯫ ꯑꯣ ꯇꯤꯛꯀꯦꯠꯀꯨꯝꯕꯗꯤ ꯂꯧꯔꯣꯏꯗ꯭ꯔꯣ?
ꯇꯤꯛꯀꯦꯠ ꯂꯨꯄꯥ ꯆꯥꯝꯃ ꯆꯥꯝꯃꯅꯦ ꯍꯥꯏꯕ ꯈꯔꯪ ꯍꯥꯏ ꯑꯩꯗꯤ ꯏꯃꯥꯟꯅꯕ ꯀꯛꯑꯝꯃꯣꯅ ꯂꯨꯄꯥ ꯆꯅꯤ ꯀꯥꯞꯈ꯭ꯔꯗꯕꯅ ꯈꯉꯥꯏ ꯃꯅꯤꯒꯤ ꯫ ꯌꯥꯏꯗꯅ ꯑꯗꯨ ꯌꯨꯝꯒꯤ ꯌꯨꯝꯕ꯫ ꯍꯥꯥ
ꯌꯥꯌꯦ
ꯑꯈꯣꯏ ꯆꯦꯐꯣ ꯍꯧꯔꯑꯣ ꯅꯪꯁꯨ ꯑꯩ ꯑꯩ ꯑꯃꯨꯛ ꯍꯥꯏꯔꯛꯀꯦ ꯍꯥꯏꯕꯨꯗꯤ ꯇꯥ꯫
ꯍꯣꯏ ꯍ ꯎꯗꯔꯦ ꯍꯥꯏ ꯫ ꯎꯝ ꯎꯃꯝ
ꯑꯗꯨꯒ ꯗꯦꯠ ꯐꯤꯞꯇꯤꯟꯗ ꯄꯤꯁꯃꯦꯀꯔꯒꯤ ꯑꯃ ꯑꯔꯨꯟꯍꯣꯏꯒꯤ ꯑꯃꯁꯨ ꯂꯩꯕꯅꯦ ꯑꯗꯨꯒ ꯌꯦꯡꯒꯦꯅ ꯑꯩꯅ
ꯑꯁ ꯂꯤꯂꯥ ꯌꯥꯝ ꯉꯥꯎꯖꯕꯤꯔꯕ?
ꯏ ꯅꯨꯡꯉꯥꯏꯅꯤꯌꯦ ꯑꯗꯨ ꯃꯣꯏ ꯄꯥꯔꯇꯤ ꯅꯨꯡꯉꯥꯏꯅꯤ ꯉ
ꯃꯥꯅꯦ ꯅꯨ ꯍꯥꯏꯕꯗꯤ ꯑꯗꯣ ꯅꯣꯏ ꯅꯍꯥꯟꯃꯨ ꯂꯤꯂꯥ ꯑꯃ ꯌꯦꯡꯉꯦꯕꯀꯣ ꯑꯩꯈꯣꯏ ꯂꯩꯀꯥꯏ ꯑꯗꯨꯗꯤꯌꯥꯝ ꯅꯉꯥꯏꯕꯨ ꯑꯣꯏꯗꯦ꯫ ꯋ꯭ꯔꯤꯗꯣ
ꯍꯟꯗꯛꯀꯤ ꯍꯟꯇꯛ ꯆꯍꯤ ꯌꯦꯡꯉꯤꯔꯥ?
ꯑ ꯍꯟꯗꯛ ꯆꯍꯤꯒꯤ ꯑ ꯍꯟꯗꯛ ꯆꯍꯤꯒꯤ ꯀꯩꯗꯅꯣ ꯇꯧꯒꯦꯗꯨꯕꯣ ꯂꯩꯀꯥꯏꯒꯤ ꯑꯣꯏꯅ ꯇꯧꯕꯅꯤꯅꯦ ꯑꯗꯨꯗ ꯑꯃ ꯑꯥ ꯀꯩ
ꯎꯝ꯫
ꯑꯗꯨꯅ ꯌꯥꯝꯅ ꯇꯞꯄ ꯁꯥꯕ ꯍꯥꯏꯇꯥꯔꯦ ꯃꯥꯗꯤ ꯐꯥꯎꯕꯒꯨꯝꯕ ꯁꯥꯔꯒꯅ ꯄꯛ ꯗꯅ
ꯂꯤ ꯂꯥ ꯃꯥꯃꯤꯡ ꯀꯥꯎꯈ꯭ꯔꯕ?
ꯌꯥꯝ ꯃꯅꯤꯡꯡꯗꯣ ꯀꯥꯎꯈ꯭ꯔꯦ ꯀꯩꯅꯣꯝ ꯍꯥꯏꯕꯅꯦ꯫
ꯑꯃ ꯕꯤꯁꯦꯁꯅ ꯀꯩꯅꯣꯒ ꯁꯥꯕ ꯇꯧꯕꯗꯨꯔꯣ ꯑꯃ ꯁꯟꯇꯣꯁꯇꯒ ꯑꯏ ꯑꯏꯒ ꯅꯤꯡꯁꯕꯗꯨꯔꯣ꯫
ꯑꯗꯨ ꯅꯠꯇꯦ ꯑꯗꯨꯗꯤ ꯅꯨꯡꯉꯥꯏꯕ ꯃꯥꯂꯦ ꯑꯩꯈꯣꯏꯗꯗꯤ ꯕꯤꯖꯤꯅꯦꯁꯇꯣ ꯌꯥꯝꯅ ꯊꯃꯣꯏ ꯀꯥꯏꯔꯕꯤ ꯍꯥꯏꯗꯤ ꯃꯥꯏ ꯅꯨꯄꯥꯗꯨꯅ ꯅꯨꯄꯤ ꯑꯇꯣꯞꯄ ꯊꯤꯈꯤꯕꯒꯤ ꯇꯥꯏꯞ ꯊꯤꯒꯦ ꯇꯧꯕꯒꯤꯀꯣ ꯃꯆꯥ ꯄꯣꯛꯇꯕ ꯒꯤ ꯑꯣꯏꯅ ꯇꯧꯋꯦꯕ ꯃꯥꯁꯦ ꯄꯣꯛ ꯉꯝꯗꯕꯒꯤ ꯑꯗꯨꯒꯤ ꯅꯨꯄꯥꯒ ꯎꯝ ꯀꯩꯅꯣ ꯃꯣꯏꯒꯤ ꯃꯤꯔꯥꯏꯔꯛꯄ ꯍꯥꯏꯇꯥꯔꯦ ꯃꯀꯨꯕꯣꯛ ꯀꯩꯅꯒ
ꯎꯝ
ꯑꯗꯨꯒ ꯑꯔꯨꯟꯒ ꯀꯣꯏꯅꯕ ꯅꯨꯄꯤꯗꯣ ꯑꯗꯨꯃꯥꯏꯅ ꯂꯨꯍꯣꯡꯒꯦ ꯇꯧꯔꯒ ꯂꯨꯍꯣꯡꯕꯨꯗꯤ ꯂꯨꯍꯣꯡꯈꯤꯗꯕ ꯃꯥꯜꯂꯦ
ꯀꯩꯅꯣ ꯑꯗꯨꯗꯤ ꯗꯦꯠ ꯐꯤꯠ ꯇꯧꯗꯣꯏ ꯂꯤꯂꯥꯗꯣ ꯀꯩꯅꯣꯅꯦ ꯃꯣꯏꯒꯤ ꯂꯤꯂꯥ ꯃꯃꯤꯡꯗꯣ ꯊꯣꯛꯄ ꯉꯝꯗꯕ ꯉꯝꯗꯕ ꯀꯤꯁꯤ ꯍꯥꯏ ꯑꯗꯨ ꯑꯣꯏꯖꯥꯠꯂꯥ
ꯈꯪꯗꯤꯌꯦ ꯑꯗꯨ ꯂꯤꯂꯥꯗꯣ ꯌꯥꯝ ꯋꯥꯔ ꯂꯣꯏꯁꯟꯒꯤ ꯍꯥꯏꯕ ꯑꯗꯨꯏ ꯑꯍꯣꯏ ꯑꯃꯨꯛꯃꯨꯛꯄꯨꯗꯤ ꯀꯩꯅꯣ ꯀꯔꯤꯕ ꯁꯟꯇꯣꯁꯅ ꯐꯥꯒꯤ ꯇꯧꯕꯗꯣ ꯑꯗꯨ ꯃꯉꯥꯏꯔꯦ ꯑꯗꯨꯗ ꯅꯨꯡꯉꯥꯏꯕ ꯍꯥꯏꯕ ꯑꯗꯨ ꯀꯩꯁꯨꯝ ꯅꯨꯡꯉꯥꯏꯕ ꯌꯧꯈꯤꯗꯦꯕ ꯑꯗꯨ ꯂꯤꯂꯥꯗꯣ
ꯅꯣꯏꯅ ꯍꯟꯗꯛ ꯍꯦꯔꯥꯕꯨꯇꯤꯉꯒꯤ ꯑꯃꯝꯇ ꯌꯦꯡ ꯌꯦꯡꯗ꯭ꯔꯤꯕ ꯅꯠꯇ꯭ꯔꯣ
ꯍꯦꯔꯥ ꯃꯣꯇꯤꯒꯤꯗꯤ ꯌꯦꯡꯗ꯭ꯔꯤ
ꯑꯗꯨ ꯍꯌꯦꯡ ꯌꯦꯡꯉꯁꯤꯗꯅ ꯑꯩꯈꯣꯏ ꯆꯦꯗ ꯍꯥꯏꯔꯣ ꯃꯥꯗ ꯑꯗꯨꯝ ꯌꯥꯅꯤ ꯌꯥꯔꯛꯀꯅꯦꯕ ꯃꯇꯝꯗꯣ ꯁꯪꯉꯗꯤ
ꯎꯝ ꯍꯪꯒꯦ ꯁꯪꯕ꯭ꯔꯥꯅ
ꯌꯥꯔꯦ ꯂꯥꯛꯑꯣ ꯌꯦꯡꯊꯣꯛꯁꯤ ꯅꯨꯡꯉꯥꯏꯅ ꯅꯣꯡ ꯐꯥꯗꯣꯛꯄꯨ ꯀꯩꯗꯧꯋꯦꯒꯦ
ꯃꯥꯅꯤ
ꯑꯩ ꯅꯍꯥꯟꯗꯩ ꯃꯉꯣꯟꯗ ꯍꯥꯏꯕꯅꯦꯕ ꯑꯗꯨꯃꯥꯏꯅ ꯑꯗꯨ ꯆꯠꯂꯗꯤ ꯄꯨꯡ ꯀꯌꯥ ꯆꯠꯇꯣꯏꯅꯣ ꯈꯪꯗꯦ ꯄꯨꯡ ꯑꯃ ꯑꯅꯤꯗ ꯑꯩ ꯆꯠꯁꯦ ꯍꯥꯏꯔꯗꯤ ꯐꯔꯛ ꯇꯥꯅꯤ ꯅꯠꯇ꯭ꯔꯗꯤ ꯌꯥꯗꯤ ꯌꯥꯕꯅꯦꯕꯗꯣ
ꯎꯝ ꯂꯤꯂꯥꯅ ꯄꯨꯡ ꯀꯌꯥꯗꯩ ꯍꯧꯗꯣꯏꯕ
ꯀꯩꯅꯣꯝ ꯇꯧꯒꯩ ꯁꯥꯏꯀꯣ ꯈꯨꯠꯁꯥ ꯁꯥꯖꯦ
ꯃꯩ ꯍꯧꯋꯦ
ꯖꯤꯂꯤꯀꯥ ꯅꯣꯏꯗꯤ ꯂꯧ ꯂꯩꯕ꯭ꯔꯥ ꯂꯧꯒ ꯎꯕ꯭ꯔꯥ ꯅꯣꯏꯒꯤ
ꯂꯧ ꯎꯗꯦ ꯑꯩꯈꯣꯏ ꯃꯃꯥ ꯍꯣꯏꯒꯤ ꯃꯄꯥꯝꯒꯤꯗꯤ ꯂꯩꯌꯦꯕꯀꯣ
ꯎꯝ
ꯑꯗꯨꯒ ꯑꯩꯈꯣꯏꯒꯤꯗꯤ ꯑꯩꯈꯣꯏꯕꯣꯛꯀꯤ ꯂꯩꯗꯤ ꯂꯩꯔꯒ ꯃꯤꯉꯣꯟꯗ ꯑꯣꯏꯅ ꯎꯍꯟꯕꯗꯣ
ꯑ
ꯌꯥꯝꯗꯦꯗ ꯑꯗꯨꯝ ꯑꯩꯈꯣꯏꯅ ꯕꯣꯔꯥ ꯑꯃꯅꯤ ꯑꯍꯨꯝꯃꯥꯏꯅ ꯂꯧꯕ ꯑꯗꯨꯃꯥꯏꯅ ꯂꯧꯋꯦ
ꯑꯗꯨꯗꯤ ꯑꯋꯥꯠꯄꯒꯩ ꯅꯣꯏꯅ ꯑꯗꯨꯝ
ꯑꯥ ꯂꯩꯔꯤꯅꯤ ꯍꯥꯏꯗꯤ ꯃꯣꯏ ꯀꯩꯅꯣ ꯑꯗꯨꯃꯥꯏꯅ ꯄꯤꯔꯛꯑꯕꯅꯤꯅ ꯑꯃꯨꯛꯃꯨꯛ ꯂꯧꯔꯦꯗꯅ ꯆꯠꯂ ꯆꯠꯂꯒ ꯑꯗꯨꯒ ꯀꯣ ꯀꯣꯟꯅꯔꯛꯇ꯭ꯔꯀꯥꯟꯗꯗꯤ ꯑꯗꯨꯝ ꯂꯩꯔꯦ ꯎꯝ
ꯆꯤꯆꯦ ꯑꯣꯏꯗꯤ ꯎꯕ꯭ꯔꯣ
ꯑꯩꯈꯣꯏꯗꯤ ꯂꯧ ꯎꯌꯦ ꯂꯧ ꯀꯨꯝꯕ ꯃꯇꯝ ꯑꯃꯨꯛ ꯌꯧꯔꯛꯇꯧꯔꯕꯅꯤ
ꯍꯩꯕ꯭ꯔꯣ ꯎꯕ
ꯍꯩꯌꯦ ꯑꯩꯈꯣꯏꯒꯤꯗꯒ ꯑꯗꯨꯝ ꯑꯁ ꯂꯧ ꯈꯣꯝꯕꯒ ꯑꯩꯈꯣꯏ ꯆꯦꯈꯣꯏ ꯑꯗꯨꯝ ꯁꯨꯇꯤ ꯂꯩꯔ ꯄꯨꯂꯞ ꯍꯧꯅꯔꯒꯒ ꯑꯗꯨꯝ ꯂꯧꯕꯨꯛꯇꯒ ꯆꯠꯂꯤꯗ ꯑꯩꯈꯣꯏꯒꯤ
ꯑꯗꯨꯁꯨ ꯅꯨꯡꯉꯥꯏ ꯑꯁ ꯂꯧꯗꯒ ꯃꯆꯥꯛ ꯆꯥꯕꯗꯣ ꯌꯥꯝ ꯍꯥꯎꯇ꯭ꯔꯣ
ꯍꯥꯎꯕꯅꯦ
ꯑꯩ ꯊꯥꯏꯅ ꯑꯉꯥꯡꯑꯣꯏꯔꯤꯀꯥꯟꯗ ꯀꯥꯡꯁꯣꯏ ꯊꯣꯡꯕ ꯑꯃ ꯆꯥꯔꯦ ꯑꯗꯨꯒꯤ ꯃꯍꯥꯎꯗꯣ ꯑꯗꯨꯝ ꯅꯤꯡꯁꯤꯡꯉ ꯂꯩꯕ ꯋꯥꯅꯤ
ꯇꯧꯕꯅꯤ ꯇꯧꯅꯤꯅ ꯋꯥꯔꯤꯉꯥꯏ ꯋꯥꯔꯤꯉꯩ ꯃꯅꯨꯡꯗ ꯂꯧꯕꯨꯛꯇ ꯇꯧꯔꯒ ꯆꯥꯈꯤꯕꯁꯤ
ꯍꯣ ꯍꯣꯏ ꯑꯗꯨꯒꯤ ꯅꯨꯡꯉꯥꯏꯕꯗꯨꯁꯨ ꯁꯥꯕꯁꯨ
ꯑꯗꯨꯗꯤ ꯋꯥꯕꯁꯨ ꯑꯩꯈꯣꯏꯒꯤ ꯂꯧ ꯀꯩ
ꯍꯥꯏꯔꯣ
ꯑꯩ ꯍꯣꯏꯖꯦ ꯑꯩꯈꯣꯏꯒꯤ ꯂꯧ ꯂꯩꯕꯁꯤ ꯏꯆꯦ ꯃꯤꯖꯨ ꯂꯧ ꯌꯩꯕꯒꯤ ꯑꯃ ꯐꯧ ꯈꯣꯝꯖꯤꯟꯕ ꯑꯃ ꯂꯩꯕꯗꯣ ꯂꯧ ꯈꯥꯎ ꯂꯣꯏꯔꯒ
ꯎꯝ ꯎꯝ
ꯄꯩꯁꯥꯗꯣ ꯁꯥ ꯑꯗꯨꯝ ꯐꯅꯌꯥꯝ ꯃꯅ ꯂꯤꯁꯤꯡ ꯑꯅꯤ ꯆꯧꯃꯉꯥꯒ ꯂꯧꯋꯦꯕ
ꯀꯩꯅꯣ ꯄꯨꯜꯂꯛꯀꯤꯔꯣ ꯍꯥꯏꯖꯦ
ꯍꯣ ꯍꯣꯏ ꯂꯧ ꯁꯪꯉꯝ ꯑꯃ ꯈꯣꯝꯕꯗ ꯂꯤꯁꯤꯡ ꯑꯅꯤ ꯆꯧꯉꯥ ꯂꯧꯕꯅꯤ ꯂꯧꯋꯦꯕ ꯑꯩꯈꯣꯏꯅ ꯑꯩꯈꯣꯏꯁꯨ ꯑꯁꯨꯛꯌꯥꯝ ꯂꯩꯔꯀꯥꯟꯗ ꯑꯩꯈꯣꯏꯗꯤ ꯑꯗꯨꯝ ꯅꯦꯛꯇꯦꯕ ꯁꯨꯝ ꯑꯩꯈꯣꯏ ꯃꯌꯥꯝ ꯁꯤꯡꯅ ꯑꯗꯨꯝ
ꯇꯧꯔꯒ
ꯇꯧꯔꯒ ꯍꯣꯏ
ꯍꯣꯏꯗ ꯑꯗꯨ ꯃꯤꯉꯣꯟꯗ ꯄꯤꯊꯣꯛꯈꯤꯗꯣꯏ ꯁꯔꯨꯛꯄꯨꯗꯤ ꯉꯝꯖꯔꯒꯗꯤ ꯇꯧꯗꯝ ꯐꯩ ꯉꯝꯗ꯭ꯔꯒ ꯍꯥꯏꯕꯩ ꯋꯥꯅꯤ ꯅꯠꯇ꯭ꯔꯥ
ꯌꯥꯝꯃꯤꯗꯅ ꯄꯩꯁꯥꯗꯨꯁꯨ ꯑꯗꯨꯝ ꯑꯩꯈꯣꯏꯅ ꯑꯗꯨꯝ ꯉꯝ ꯍꯩꯖꯕ ꯑꯣꯏ ꯇꯥꯔꯗꯤ ꯍꯩꯕꯅꯤ ꯑꯗꯨꯝ ꯇꯧꯕ ꯌꯥꯏꯅ
ꯎꯝ ꯍꯩꯇ꯭ꯔꯒꯗꯤ ꯍꯣꯏ ꯇꯧꯍꯟ ꯌꯥꯗ꯭ꯔꯦ ꯍꯥꯏꯔ ꯀꯥꯟꯗꯀꯣ
ꯍꯣꯏ ꯍꯣꯏ
ꯃꯨꯗꯤ ꯃꯨꯗ꯭ꯔꯣ
ꯃꯨꯗꯤ ꯃꯨꯁꯜꯂꯤ ꯄꯣꯠꯅꯤꯗ ꯈ꯭ꯋꯥꯏꯗ ꯑꯩꯈꯣꯏꯗꯤ ꯇꯨꯄꯤꯒ ꯎꯞꯁꯟꯕꯋꯣ ꯆꯟꯗꯣꯟ ꯇꯩꯔꯤꯃꯦꯅ ꯑꯃꯨꯛꯇꯣꯏꯕ
ꯇꯧꯔꯤꯅꯦ
ꯀꯌꯥꯝ ꯂꯥꯞꯅꯒꯦ
ꯑꯩꯈꯣꯏ ꯂꯧꯕꯨꯛ ꯌꯥꯝ ꯀꯟꯅ ꯂꯥꯞꯇꯦ ꯈꯤꯇꯪ ꯂꯥꯞꯄ ꯑꯃꯗꯤ ꯌꯥꯎꯋꯦ ꯑꯗꯨꯝ ꯒꯥꯔꯤꯗꯤ ꯆꯠꯂꯤ ꯑꯗꯨꯝ ꯑꯌꯥꯝꯕꯅ
ꯑꯗꯨꯝ ꯌꯨꯝꯗꯩ ꯈꯔ ꯆꯠꯂ ꯑꯗꯨꯝ ꯂꯩꯔꯕ
ꯏꯗꯣꯝꯆꯥ ꯂꯩ ꯑꯃꯗꯤ ꯌꯥꯝ ꯑꯃꯗꯤ ꯑꯗꯨꯝ ꯐꯅꯥꯝ ꯅꯛꯑꯦ ꯌꯥꯝ ꯀꯟ ꯆꯠꯇꯦ ꯈꯤꯇꯛ ꯆꯠꯄ ꯑꯗꯨꯝ ꯌꯧꯔꯦ ꯑꯃꯗꯤ
ꯑꯣ ꯆꯤꯛ
ꯃꯐꯝ ꯃꯔꯤ ꯎꯏꯌꯦ ꯂꯧ ꯑꯩꯈꯣꯏ ꯁ꯭ꯋꯥꯏꯁꯦ ꯆꯤꯛꯑꯦ ꯎꯝ
ꯆꯥꯎꯕ ꯅꯠꯇ꯭ꯔꯣꯗꯣ
ꯑꯗꯨꯝ ꯆꯥꯎꯌꯦ ꯑꯗꯨꯝ
ꯑꯩꯈꯣꯏ ꯕꯣꯛ ꯍꯣꯏꯒꯤꯗꯨꯁꯨ ꯆꯥꯎꯗꯤ ꯆꯥꯎꯋꯦꯕꯀꯣ
ꯎꯝ
ꯑꯗꯨ ꯈꯣꯏ ꯄꯨꯍꯣꯏ ꯂꯩꯇꯕꯗꯩ ꯎꯕꯤꯅꯕ ꯂꯩꯇꯗꯅ ꯑꯩꯈꯣꯏ ꯕꯣꯛꯁꯨ ꯁꯣꯜꯂꯦꯗꯅ
ꯑꯣ
ꯑꯗꯨꯒꯤ ꯎꯗ꯭ꯔꯦꯗꯣ ꯈꯣꯏ ꯃꯥꯅ ꯍꯟꯗꯛ ꯁꯪꯉꯝ ꯑ ꯑꯃꯗꯤ ꯎꯒꯦ ꯇꯧꯔꯤ
ꯀꯩ ꯂꯝꯗ ꯂꯩꯔꯤꯅꯣ ꯅꯪꯅ
ꯍꯥ
ꯅꯣꯏ ꯂꯧꯗꯣ ꯀꯩ ꯂꯝꯗ ꯂꯩꯒꯦ ꯍꯥꯏꯗꯤ ꯅꯣꯏ
ꯑꯩꯈꯣꯏ ꯕꯨꯕꯣꯛꯀꯤꯗꯨꯔꯥ
ꯎꯝ
ꯑꯩꯈꯣꯏꯗꯤ ꯑꯥ ꯀꯩꯅꯣꯒꯤꯗ ꯀꯔꯤꯕ ꯃꯃꯤꯡꯗꯨꯕꯣ ꯂꯩꯃꯔꯥꯝꯗ
ꯑꯦ ꯂꯥꯞꯄꯦꯅꯀꯣ ꯑꯗꯨꯒꯤ
ꯑ ꯑꯗꯨꯅ ꯀꯩꯅꯣ ꯅꯥꯒꯥ ꯀꯥꯡꯕꯨꯅ ꯎꯏꯌꯦꯕ
ꯎꯝ
ꯅꯍꯥꯟꯨꯛ ꯏꯔꯥꯡꯗꯒ ꯌꯥꯎꯔꯨꯕꯅꯤꯗ
ꯑꯣ
ꯑꯗꯨ ꯍꯧꯖꯤꯛꯇꯤ ꯈꯔ ꯐꯕꯩ ꯃꯣꯏꯅ ꯑꯗꯨꯝ ꯎꯏꯌꯦꯅ ꯑꯗꯨꯒ ꯑꯩꯈꯣꯏꯃꯥ ꯍꯣꯏ ꯃꯄꯥꯝꯒꯤꯗꯨꯅ ꯂꯝꯁꯥꯡꯗ
ꯑꯣ ꯅꯣꯏꯗꯤ ꯅꯣꯏ ꯌꯨꯝꯗꯒꯤ ꯂꯥꯞꯄꯅꯤꯅ ꯅꯣꯏꯅ ꯎꯕꯗꯤ ꯅꯣꯏ ꯎꯖꯕꯗꯤ ꯉꯝꯗ꯭ꯔꯕ
ꯎꯝ ꯉꯝꯗꯦꯕ ꯑꯗꯨꯅ ꯍ ꯍꯟꯗꯛ ꯂꯝꯁꯥꯡꯒꯤ ꯎꯒꯦ ꯇꯧꯕꯗꯣ
ꯎꯝ
ꯑꯗꯨꯁꯨ ꯃꯤꯉꯣꯟ ꯅꯦꯛꯑꯒ ꯇꯧꯗꯣꯏꯅꯤ ꯃꯃꯥ ꯄꯩꯁꯥ ꯍꯦꯟꯅ ꯇꯤꯡꯗꯣꯏꯔꯥ ꯈꯪꯗꯦ
ꯂꯧ ꯂꯧ ꯅꯣꯏꯅ ꯎꯔꯒ ꯅꯣꯏꯅ ꯂꯣꯏ ꯃꯤꯅꯦꯅꯦ ꯇꯧꯔꯗꯤ ꯄꯩꯁꯥ ꯌꯥꯝ ꯆꯪꯉꯅꯤꯉꯣ ꯑꯗꯨꯗꯤ
ꯑ ꯑꯗꯨꯅ ꯍꯥꯏꯁꯦ
ꯍꯠ ꯁꯤꯗꯤ ꯋꯥꯟꯖꯕꯅ ꯐꯔꯦꯅ ꯈꯜꯂꯅꯤ
ꯑꯧ ꯑꯗꯣ ꯍꯟꯗꯛ ꯑꯝꯇꯪ ꯇ꯭ꯔꯥꯏ ꯇꯧꯒꯦꯅ ꯃꯥꯅ
ꯍ ꯌꯥꯝ ꯅꯛꯄ ꯑꯣꯏꯗꯅꯀꯣ ꯅꯣꯏꯁꯨ ꯌꯥꯎꯁꯜꯂꯒ ꯇꯧꯁꯟꯃꯤꯟꯅꯕ ꯑꯣꯏꯔꯒꯗꯤ ꯐꯕ
ꯍꯣꯏ ꯃꯥꯅꯦ ꯌꯨꯝꯒ ꯅꯛꯅꯔꯗꯤ ꯐꯕ ꯂꯥꯞꯅꯕꯅꯤꯅ ꯑꯗꯩ ꯕꯔꯥ ꯒꯟꯒꯠ ꯍꯟꯗꯥꯡꯒꯤ ꯕꯔꯥꯁꯨ ꯌꯥꯝ ꯂꯧꯋꯦꯕ ꯂꯝꯁꯥꯡꯒꯤ ꯇꯥꯟꯅ ꯆꯠꯂꯗꯤ
ꯎꯝ
ꯑꯗꯩ ꯕꯔꯥ ꯈꯛ ꯅꯠꯇꯕꯤꯗ ꯑꯃꯨꯛ ꯑꯣꯛꯇꯣꯁꯨ ꯑꯃꯨꯛ ꯌꯥꯝ ꯄꯥꯛ ꯐꯪꯗꯕ ꯃꯅꯨꯡ ꯆꯪꯉꯦꯕ ꯌꯥꯝꯅ ꯑꯗꯨꯒꯤ ꯌꯥꯝ ꯋꯥꯕ ꯁꯣꯔꯣꯛꯇ ꯑꯣꯏꯔꯗꯤ ꯐꯕ ꯌꯥꯝ ꯉꯜꯂꯦ ꯊꯕꯛꯇꯣ ꯑꯗꯨꯅ ꯑꯃꯨꯛꯃꯨꯛ ꯆꯠꯄ ꯀꯥꯟꯗꯗꯤ ꯈꯤꯖꯥꯅꯤ
ꯎꯝ ꯐꯔꯛ ꯇꯥꯕ ꯂꯝꯕꯤꯗꯣ ꯑꯁ
ꯍꯣꯏ ꯂꯝ ꯂꯥꯞꯄꯁꯨ ꯅꯨꯡꯉꯥꯏꯔꯤ ꯐꯩꯗꯅ
ꯍꯣꯏ ꯍꯣꯏ
ꯍꯣꯏ ꯑꯩ ꯑꯃꯨꯛ ꯇꯧꯔꯛꯀꯦ
ꯍꯣꯏ ꯍꯣꯏ